ꯀꯩꯅꯣꯗꯅ ꯐꯣꯟ ꯇꯧꯔꯛꯏꯁꯤꯕꯣ
ꯑꯁ ꯇꯧꯗꯦꯗ ꯅꯪ ꯅꯨꯡꯉꯥꯏꯔꯤꯕꯣ ꯀꯃꯥꯏ ꯀꯃꯥꯏꯅ ꯇꯧꯔꯤꯅꯣ ꯍꯪꯒꯦ ꯇꯧꯔꯛꯄꯅꯤꯗ
ꯁꯨꯃꯥꯏꯅ ꯑꯃꯛ ꯑꯃꯨꯛ ꯐꯣꯟ ꯇꯧꯕꯤꯔꯛꯏꯁꯦ ꯐꯩꯌꯦ ꯍꯥꯏꯗꯤ ꯑꯩꯕꯨ ꯍꯥꯏꯗꯤ ꯅꯣꯏꯃꯒꯤ ꯈꯣꯟꯖꯦꯜ ꯉꯥꯏꯍꯛ ꯇꯥꯔꯒ ꯋꯥꯈꯜꯁꯦ ꯈꯔ ꯅꯨꯡꯉꯥꯏꯅꯦ ꯁꯤꯗ ꯂꯩꯔꯤꯁꯦ ꯑꯗꯨꯝ ꯕꯣꯔꯤꯡ ꯁꯨꯖꯤꯜꯂꯒ ꯂꯩꯔꯝꯃꯤꯅꯦ ꯏꯁꯥꯁꯦ ꯉꯁꯥꯏꯗꯩꯁꯨ ꯑꯗꯨꯝ ꯀꯩꯁꯨ ꯇꯧꯉꯥꯏ ꯂꯩꯇꯦ ꯉꯁꯤꯗꯤ ꯀ꯭ꯂꯥꯁꯁꯨ ꯆꯠꯇꯦꯅꯅꯦ ꯅꯪ ꯐꯣꯟꯕꯨ ꯇꯧꯔꯛꯄ ꯐꯅ ꯌꯥꯝ ꯐꯔꯦ
ꯑꯗꯨꯍꯥꯏ ꯀꯩꯅꯣ ꯗꯨ ꯅꯪ ꯂꯩ ꯂꯝꯗꯨꯕꯨ ꯀꯃꯥꯏ ꯀꯃꯥꯏꯅ ꯇꯧꯒꯦ ꯅꯨꯡꯉꯥꯏꯕ꯭ꯔꯣ ꯋꯦꯗꯔ ꯅꯨꯡꯗꯔ ꯀꯃꯥꯏꯅ ꯇꯧꯒꯦ ꯁꯥꯕ꯭ꯔꯥ ꯏꯪꯕ꯭ꯔ ꯑꯩꯈꯣꯏ ꯁꯣꯝꯗꯗꯤ ꯌꯥꯝ ꯁꯥꯏꯌꯦ ꯅꯣꯏꯗꯗꯤ ꯀꯃꯥꯏ ꯀꯃꯥꯏꯅ ꯇꯧꯒꯦ
ꯁꯥꯕꯕꯩꯗꯤ ꯁꯗꯔꯦ ꯁꯥꯔꯁꯨ ꯌꯨꯝ ꯌꯧꯅꯗꯤ ꯁꯥ ꯌꯨꯝꯅꯗꯤ ꯅꯨꯡꯉꯥꯏꯕ ꯍꯦꯜꯂꯤꯗ ꯍꯥꯏꯗꯤ ꯃꯄꯥꯟ ꯂꯝ ꯍꯥꯏꯇꯥꯔꯁꯨ ꯍꯥꯏꯗꯤ ꯏꯔꯩꯕꯥꯛ ꯗꯤ ꯍꯦꯜꯂꯤ ꯍꯥꯏꯅꯔꯤꯅꯤꯡꯗꯅ ꯁꯥꯕꯅ ꯃꯄꯥꯡꯒ ꯊꯣꯛꯄ ꯁꯨꯛꯉꯝ ꯉꯝꯗꯅ ꯉꯁꯤ ꯁꯨꯅꯦ ꯅꯣꯡꯉꯥꯜꯂꯛꯄꯗ ꯍꯦꯛꯇ ꯈꯨꯌꯥ ꯊꯤꯅ ꯁꯥꯕ ꯅꯨꯡꯁꯥꯁꯦ ꯑꯗꯨꯅꯅꯦ ꯑꯩꯁꯦ ꯀ꯭ꯂꯥꯁ ꯇꯟꯗꯅ ꯉꯁꯤꯗꯤ ꯆꯠꯇ꯭ꯔꯕꯅꯦ ꯁꯥꯃꯟꯗꯅ ꯏꯁꯥꯥꯁꯦ ꯌꯥꯝ ꯋꯥꯏꯑꯦꯕ ꯆꯣꯛꯊꯩꯢꯕ ꯀꯩꯁꯨꯝ ꯇꯧꯗ꯭ꯔꯁꯨ ꯁꯥꯔꯕꯅꯤꯅꯅꯦ ꯏꯁꯥꯥꯁꯦ ꯆꯣꯛꯊꯔꯕꯅꯤꯅꯅꯦ ꯅꯣꯏ ꯑꯗꯨ ꯍꯥꯏꯗꯤ ꯅꯣꯏ ꯑꯗꯨꯁꯨ ꯁꯥꯏ ꯍꯥꯏꯔꯁꯨ ꯁꯤ ꯌꯧꯕ ꯅꯠꯇꯦꯗ ꯑꯩꯅ ꯁꯥꯏꯌꯦ ꯁꯥꯏꯌꯦꯅ ꯍꯥꯏꯁꯦ
ꯍꯣꯏ ꯃꯅꯤꯄꯨꯔꯒ ꯅꯪ ꯂꯩꯗꯨꯒꯥꯗꯤ ꯀꯥꯏ ꯃꯥꯟꯅꯗꯣꯏꯅꯣ ꯃꯅꯤꯄꯨꯔꯗꯗꯤ ꯅꯨꯡꯉꯥꯏꯌꯦ ꯁꯥꯔꯁꯨ ꯀꯩꯁꯨ ꯌꯥꯝꯅ ꯁꯥꯕ ꯑꯣꯏꯗꯦꯗ ꯑꯗꯨꯝ ꯍꯥꯟꯅꯩ ꯅꯨꯡꯉꯥꯏꯅ ꯑꯗꯨꯝ ꯂꯩꯗ ꯃꯅꯤꯄꯨꯔꯁꯤ ꯍꯧꯖꯤꯛꯀꯥꯟꯗꯤ ꯈꯤꯇꯪꯗꯤ ꯁꯥꯕ ꯃꯥꯜꯂꯦ ꯌꯥꯝꯗꯤ ꯁꯥꯕꯗꯤ ꯌꯥꯝꯅꯗꯤ ꯅꯠꯇꯦ ꯈꯤꯇꯪ ꯁꯥꯒꯠꯂꯦ ꯅꯨꯡꯗꯤ ꯅꯨꯡꯉꯥꯏꯌꯦ ꯑꯗꯣ ꯅꯪꯉꯣꯟꯗ ꯑꯩꯅ ꯀꯩꯅꯣꯝ ꯍꯟꯒꯦ ꯇꯧꯕꯩ ꯇꯧꯔꯛꯄꯅꯤꯗ ꯊꯕꯛ ꯏꯪꯈꯥꯡ ꯆꯤꯟꯗꯕ ꯅꯠꯇ꯭ꯔꯣ ꯍꯪꯕ ꯌꯥꯕ ꯅꯠꯇ꯭ꯔꯣ
ꯌꯥꯏ ꯌꯥꯏ ꯑꯗꯨ ꯍꯥꯏꯔꯛꯑꯣ
ꯑꯣ ꯅꯣꯏꯒꯤ ꯇꯝꯃꯦꯕ ꯀꯣꯂꯦꯖꯇꯣ ꯑꯗꯨ ꯀꯃꯥꯏ ꯀꯃꯥꯏꯅ ꯇꯧꯒꯦ ꯑꯗꯣ ꯑꯝꯇ ꯍꯪꯒꯦ ꯇꯧꯕꯅꯦ ꯅꯪ ꯀꯩꯅꯣ ꯈꯔ ꯍꯥꯏꯔꯤ ꯍꯥꯏꯗꯤ ꯑꯩꯈꯣꯏ ꯏꯅꯥꯎꯄꯤ ꯑꯃ ꯇꯝꯍꯟꯒꯦ ꯇꯧꯕ ꯅ‌ꯣꯏꯗꯨꯗ ꯑꯗꯨ ꯀꯃꯥꯏ ꯀꯃꯥꯏꯅ ꯇꯧꯕꯅꯣ ꯅꯣꯏꯒꯤꯗꯣ ꯑ ꯑꯥ ꯐꯦꯁꯤꯂꯤꯇꯤ ꯀꯃꯥꯏ ꯀꯃꯥꯏꯅ ꯇꯧꯕꯅꯣ ꯀꯔꯤ ꯀꯔꯤ ꯇꯝꯕ ꯌꯥꯕ ꯂꯩꯒꯦ ꯍꯥꯏꯗꯣ ꯑꯝꯇ ꯍꯥꯏꯕꯤꯔꯛꯎꯅꯦ ꯑꯩꯁꯨ ꯈꯪꯒꯦ ꯇꯧꯕ ꯅꯪ ꯅꯪ ꯇꯝꯃꯤꯗ‌ꯣ
ꯅꯣꯏ ꯑꯉꯥꯡ ꯍꯥꯏꯁꯦ ꯍꯟꯗꯛꯇ ꯇꯨꯌ‌ꯦꯜꯞ ꯂꯣꯏꯕ ꯃꯤꯔꯣ ꯅꯠꯇ꯭ꯔꯥ ꯀꯃꯥꯏꯅ ꯇꯧꯕꯅꯣ ꯀꯣꯂꯦꯖ ꯂꯣꯏꯔꯕ ꯃꯤꯔꯣ
ꯀꯣꯂꯦꯖꯇꯤ ꯂꯣꯏꯗ꯭ꯔꯤꯌꯦ ꯃꯥꯗꯣ ꯃꯥ ꯐꯥꯔꯁ ꯏꯌꯥꯔ ꯀꯥꯔꯤꯌ‌ꯦꯕ ꯑꯗꯨ ꯃꯥꯗꯣ ꯃ‌ꯦꯅ‌ꯣꯟ ꯑꯗꯨꯗ ꯆꯪꯅꯤꯡꯉꯦ ꯍꯥꯏꯕ ꯑꯗꯨꯗ ꯑꯣꯏꯅ ꯂꯩꯅꯤꯡꯉꯦ ꯍꯥꯏꯕ ꯑꯗꯨꯒꯤ ꯃꯥꯗꯣ ꯑꯗꯨꯒꯤꯅ ꯍꯪꯉꯛꯄꯅꯤꯗ ꯃꯥꯗꯤ ꯂꯣꯏꯕꯗꯤ ꯀꯨꯏꯗꯤ ꯀꯨꯏꯗ꯭ꯔꯤ ꯃꯃꯥꯡ ꯆꯍꯤ ꯂꯣꯏꯕꯅꯦꯕ
ꯗꯨ ꯃꯥꯅ ꯄꯥꯝꯃꯤꯁꯦ ꯑꯩꯅ ꯇꯧꯔꯤꯁꯤꯅ ꯑꯦꯝ ꯑꯦꯜ ꯇꯤꯅꯦꯕꯀꯣ ꯑꯩꯈꯣꯏꯒꯤ ꯀꯣꯂꯦꯖꯁꯤꯗ ꯈꯔꯗꯤ ꯂꯩ ꯑꯩꯈꯣꯏꯒꯤ ꯄꯦꯔꯥꯃꯤꯠ ꯑꯩꯅ ꯇꯝꯃꯤꯁꯤꯅ ꯄꯦꯔꯥꯃꯦꯗꯤꯀꯦꯜ ꯃꯅꯨꯡ ꯆꯜꯂꯦꯕ ꯄꯦꯔꯥꯃꯦꯗꯤꯀꯦꯜ ꯍꯥꯏꯔꯒ ꯃꯅꯨꯡꯗ ꯑꯩꯈꯣꯏ ꯀꯣꯂꯦꯖꯇ ꯂꯩꯔꯤꯁꯦ ꯑꯦꯝ ꯑꯦꯜ ꯇꯤ ꯑꯃ ꯂꯩꯔꯦ ꯑꯣꯛꯇꯣꯃꯦꯇ꯭ꯔꯤ ꯑꯣꯛꯇꯣꯃꯦꯇ꯭ꯔꯤ ꯍꯥꯏꯁꯤꯅ ꯃꯤꯠꯀꯤꯅꯦꯕ ꯑꯗꯒꯤ ꯑꯣꯇꯤ ꯍꯥꯏꯅ ꯑꯃꯁꯨ ꯂꯩꯌꯦ ꯑꯣꯇꯤ ꯗꯨꯗꯤ ꯀꯩꯅꯣꯅꯤꯗ ꯍꯥꯏꯗꯤ ꯗꯤꯄ꯭ꯂꯣꯃꯥ ꯈꯛꯇꯅꯦꯕ ꯑꯩꯈꯣꯏꯁꯤꯅ ꯕꯤ ꯑꯦꯁ ꯁꯤꯅꯦꯕ ꯇꯝꯒꯦꯅ ꯇꯝꯃꯗꯤ ꯕꯤ ꯑꯦꯁ ꯁꯤꯅ ꯐꯩ ꯍꯥꯏꯗꯤ ꯃꯤ ꯑꯃꯔꯣꯝꯗ ꯗꯤꯄ꯭ꯂꯣꯃꯥꯒ ꯕꯤ ꯑꯦꯁ ꯁꯤꯒꯕꯨ ꯆꯞ ꯃꯥꯟꯅꯩ ꯍꯥꯏꯕ ꯌꯥꯎꯋꯦ ꯑꯗꯣ ꯍꯥꯏꯗꯤ ꯑꯩꯈꯣꯏꯅ ꯊꯕꯛꯀꯨꯝꯕ ꯈꯔ ꯀꯩꯅꯣ ꯇꯧꯅ ꯄꯨꯅꯤꯡꯉꯀꯥꯟꯗ ꯗꯤ ꯕꯤꯁ ꯑꯦꯁ ꯁꯤꯅ ꯐꯩ ꯑꯗꯨꯒ ꯃꯥꯅ ꯍꯥꯏꯗꯤ ꯃꯁꯥ ꯐꯕ ꯈꯣꯠꯄ ꯃꯤ ꯑꯣꯏꯇꯥꯔ ꯗꯤ ꯅꯔꯁꯤꯡꯁꯤꯁꯨ ꯑꯗꯨꯝ ꯊꯕꯛ ꯐꯪꯕ ꯂꯥꯏꯗꯅ ꯅꯔꯁꯤꯡꯁ‌ꯦ ꯃꯌꯥꯝ ꯂꯩ ꯍꯥꯏꯇꯥꯥꯔꯁꯨ ꯅꯔꯁꯤꯡꯒꯤꯗꯤ ꯊꯕꯛꯁꯨ ꯃꯌꯥꯝ ꯃꯌꯥꯝ ꯀꯧꯋꯤꯗꯅ
ꯑꯗ‌ꯣ ꯅꯔꯁꯤꯡꯁꯨ ꯂꯩꯌꯦ ꯑꯩꯈꯣꯏ ꯀꯣꯂꯦꯖꯇ ꯑꯗꯒꯤ ꯅꯔꯁꯤꯡ ꯍꯥꯏꯔꯒ ꯃꯣꯏꯒꯤ ꯆꯍꯤ ꯌꯥꯝꯗꯕꯤ ꯖꯦ ꯑꯦꯟ ꯑꯦꯝ ꯑꯦꯟ ꯑꯦꯝꯒ ꯍꯥꯏꯔꯒ ꯃꯌꯥꯝ ꯂꯩꯕꯅꯦ ꯑꯗꯨ ꯃꯥꯅ ꯄꯥꯝꯃꯤꯗꯨꯅ ꯀꯩꯅꯣꯗꯣ ꯍꯪꯉꯣ ꯑꯩꯅ ꯄꯥꯝꯃꯤꯁꯤ ꯥꯄꯥꯝꯃꯦ ꯇꯝꯅꯤꯡꯉꯦ ꯍꯥꯏꯇꯥꯥꯔꯁꯨ ꯁꯤ ꯇꯝꯃꯁꯨ ꯌꯥꯏ ꯑꯗꯨꯒ ꯐꯤꯖꯣꯊꯦꯔꯥꯄꯤꯁꯨ ꯂꯩꯌꯦ ꯑꯩꯈꯣꯏꯗ‌ꯣ ꯐꯤꯖꯣꯊꯦꯔꯥꯄꯤꯁꯨ ꯃꯤ ꯌꯥꯝ ꯌꯥꯝꯕꯅꯦ ꯐꯤꯖꯣꯊꯦꯔꯥꯄꯤꯒ ꯅꯔꯁꯤꯡꯒꯅꯕꯨ ꯈ꯭ꯋꯥꯏ ꯌꯥꯝꯃꯦ ꯑꯩꯈꯣꯏ ꯀꯣꯂꯦꯖꯇ ꯑꯩꯈꯣꯏꯒꯤ ꯑꯦꯝ ꯑꯦꯜ ꯇꯤꯒꯨꯝꯕ ꯑꯣꯞꯇꯣꯃꯦꯇ꯭ꯔꯤꯁꯦ ꯁꯤꯅꯕꯨ ꯈ꯭ꯋꯥꯏ ꯌꯥꯝꯗꯦ ꯑꯗ‌ꯣ ꯃꯥꯅ ꯇꯝꯅꯤꯡꯉꯤ ꯗꯨ ꯀꯔꯤꯅꯣꯗꯨ ꯍꯪꯉ‌ꯣ ꯃꯥꯅ ꯅꯔꯁꯀꯨꯝꯕ ꯉꯝꯅꯤ ꯍꯥꯏ ꯇꯥꯔꯁꯨ ꯑꯗꯨꯝ ꯅꯔꯁꯤꯡꯒꯤꯗꯤ ꯑꯗꯨ ꯑꯈꯣꯏ ꯂꯝꯒꯤ ꯃꯩꯇꯩ ꯃꯆꯥ ꯃꯌꯥꯝ ꯌꯥꯎꯕꯅꯦꯕ ꯑꯣꯖꯥ ꯑꯗꯨꯅ ꯑꯗꯨꯝ ꯍꯪꯉꯒ ꯋꯥꯔꯤ ꯁꯥꯟꯅꯕ ꯌꯥꯅꯤ ꯑꯗꯨꯃ ꯑꯩ ꯇꯧꯏꯁ‌ꯦ ꯑꯣꯏꯅ ꯇꯧꯅꯤꯡꯉꯦ ꯍꯥꯏꯔꯣ
ꯃꯥ ꯍꯣꯏ ꯄꯦꯔꯥꯃꯦꯗꯤꯀꯦꯜ ꯇꯝꯅꯤꯡꯉꯦ ꯍꯥꯏꯕ ꯑꯗꯨꯗ ꯄꯦꯔꯥꯃꯦꯗꯤꯀꯦꯜꯗꯨ ꯑꯩꯅ ꯑꯦꯝ ꯑꯦꯜ ꯇꯤ ꯗꯨꯅ ꯐꯗꯣꯏꯔꯥ ꯑꯗꯨꯗ ꯍꯪꯉꯛꯀꯦ ꯇꯧꯕ ꯅꯪꯁꯨ ꯇꯝꯃꯦ ꯍꯥꯏꯕꯗꯨ ꯑꯩ ꯏꯃꯥꯟꯅꯕ ꯈꯩꯅꯁꯨ ꯍꯥꯏꯅꯩ ꯅꯪ ꯇꯝꯃꯦ ꯂꯣꯏꯗꯣꯔꯦꯗ ꯍꯥꯏꯌꯦ ꯑꯗꯨꯒꯤ ꯑꯩ ꯅꯪꯉꯣꯟꯗ ꯍꯪꯒꯦꯅ ꯇꯧꯔꯛꯏꯅꯦ ꯍꯣꯏ ꯑꯦꯝ ꯑꯦꯜ ꯇꯤ ꯇꯝꯃ ꯑꯗꯨ ꯃꯣꯏ ꯀꯃꯥꯏ ꯀꯃꯥꯏ ꯇꯧꯏ ꯑꯣꯥꯖꯥ ꯅꯨꯡꯖꯥꯗ‌ꯣ ꯀꯃꯥꯏ ꯇꯧꯕ ꯐꯕꯔ ꯈꯣꯠꯄꯔ ꯅꯣꯏ ꯀ꯭ꯂꯥꯁꯇꯗꯤ ꯀꯃꯥꯏ ꯀꯃꯥꯏ ꯅ ꯇꯧꯋꯤ ꯑꯗꯨ ꯈꯤꯇꯪ ꯍꯥꯏꯔꯛꯎꯅꯦ
ꯅꯨꯡꯕꯨꯗꯤ ꯅꯨꯡꯉꯥꯏꯌꯦ ꯑꯗꯨꯝ ꯍꯥꯏꯗꯤ ꯅꯨꯡꯉꯥꯏ ꯍꯥꯏꯁꯦ ꯇꯝꯃꯨꯔꯕꯅꯤꯅ ꯉꯝꯅꯕ ꯑꯗꯨꯝ ꯍꯣꯠꯅ ꯇꯥꯕꯅꯤ ꯍꯥꯏꯗꯤ ꯂꯥꯏꯔꯤꯛꯁꯨ ꯄꯥꯗꯕ ꯌꯥꯗꯦ ꯑꯗꯨꯒ ꯑꯩꯗꯤ ꯑꯗꯨ ꯑꯩꯈꯣꯏꯒꯤ ꯁꯨꯃꯥꯏꯅ ꯇꯧꯋꯦ ꯆꯍꯤ ꯑꯃꯗ ꯁꯦꯃꯤꯁꯇꯔ ꯑꯅꯤꯅꯦꯕꯀꯣ ꯁ‌ꯦꯃꯤꯁ ꯇꯔ ꯇꯔꯨꯛ ꯐꯥꯎꯕ ꯇꯝꯃꯦ ꯑꯩꯗꯤ ꯍꯟꯗꯛ ꯐꯥꯏꯚ ꯂꯣꯏꯔꯦ ꯇꯔꯨꯛꯁꯤ ꯂꯣꯏꯔꯒ ꯑꯩꯈꯣꯏꯁꯦ ꯊꯥ ꯇꯔꯨꯛ ꯑꯃ ꯏꯟꯇꯔꯟ ꯇꯧꯗꯣꯏꯅꯦꯕꯀꯣ ꯅꯨꯡꯕꯨꯗꯤ ꯑꯗꯨꯝ ꯅꯨꯡꯉꯥꯏ ꯑꯗꯨ ꯃꯩꯇꯩ ꯃꯆꯥꯁꯨ ꯌꯥꯎꯋꯦꯕꯀꯣ ꯑꯗꯨꯝ ꯑꯩꯈꯣꯏ ꯈꯔ ꯑꯩꯈꯣꯏ ꯀ꯭ꯂꯥꯁꯇ ꯑꯗꯨꯅ ꯑꯗꯨꯝ ꯇꯥꯊꯣꯛ ꯇꯁꯥꯟꯕꯨ ꯑꯣꯏꯔꯣ ꯑꯗꯨꯃꯥꯏꯅ ꯑꯗꯨꯝ ꯇꯧꯅꯩ ꯑꯗ ꯀ꯭ꯂꯥꯁꯁꯨ ꯑꯗꯨꯝ ꯐꯖꯅ ꯇꯧꯕ ꯍꯥꯏꯁꯦ ꯑꯗꯨꯝ ꯇꯧꯋꯦ ꯍꯥꯏꯕꯒꯨꯝꯕꯅꯤꯗ ꯄ꯭ꯔꯦꯛꯇꯤꯀꯦꯜꯒꯨꯝꯕ ꯁꯦ ꯍꯞꯇꯥ ꯑꯃꯗ ꯄ꯭ꯔꯦꯛꯇꯤꯀꯦꯜꯁꯦ ꯅꯣꯡꯃ ꯅꯣꯡꯃꯇꯪ ꯑꯣꯏꯑꯦꯕ ꯁꯕꯖꯦꯛ ꯑꯩꯈꯣꯏꯒꯤ ꯑꯍꯨꯝ ꯇꯝꯕꯁꯤ ꯑꯗꯨꯒ ꯗ꯭ꯌꯨꯇꯤꯒꯨꯝꯕꯁꯨ ꯆꯠꯂꯦꯕ ꯑꯩꯈꯣꯏꯒꯤ ꯀ꯭ꯂꯤꯅꯤꯀꯦꯜ ꯄꯣꯁꯇꯤꯡ ꯄꯥ ꯄꯥꯗ ꯍꯟꯗꯛꯁꯨ ꯑꯩ ꯆꯠꯇꯣꯏꯅꯦ ꯅꯍꯥꯟꯃꯨꯛ ꯊꯥ ꯑꯅꯤ ꯆꯠꯀꯗꯕ ꯑꯗꯨꯒꯤ ꯊꯥ ꯑꯃ ꯋꯥꯠꯍꯧꯕ ꯑꯗꯨꯒꯤ ꯍꯌꯦꯡ ꯍꯪꯆꯤꯠ ꯀꯨꯝꯕꯗꯩ ꯆꯠꯂꯗꯣꯏꯅꯦ ꯀ꯭ꯂꯤꯅꯤꯀꯦꯜ ꯄꯣꯁꯇꯤꯡꯗ ꯐꯖꯅ ꯈꯔꯗꯤ ꯇꯧꯔꯛꯑꯅꯤ ꯍꯥꯏꯗꯤ ꯑꯩꯈꯣꯏ ꯀꯣꯂꯦꯖꯁꯦ ꯈꯨꯠꯁꯨ ꯈꯨꯠꯂꯥꯏ ꯑꯣꯏꯔꯣ ꯂꯩꯇꯕ ꯌꯥꯎꯋꯦꯕꯀꯣ ꯑꯗꯨ ꯀ꯭ꯂꯤꯅꯤꯀꯦꯜ ꯄꯣꯁꯇꯤꯡꯒꯨꯝꯕ ꯆꯠꯄ ꯀꯥꯟꯗꯣ ꯑꯗꯨꯕꯨꯗꯤ ꯈꯔ ꯍꯩꯔꯅꯤ ꯑꯗꯨ ꯏ ꯆꯤꯡꯕꯁꯤꯁꯨ ꯑꯩꯈꯣꯏ ꯐꯥꯁ ꯁꯦꯝꯗ ꯇꯝꯃꯦꯕ ꯑꯗꯨꯒ ꯀꯣꯂꯦꯖꯇꯗꯤ ꯄꯥꯛ ꯢ ꯆꯤꯡꯕ ꯍꯥꯏꯁꯦ ꯄ꯭ꯔꯦꯛꯇꯤꯀꯦꯜꯒꯨꯝꯕ ꯂꯩꯕ ꯅꯠꯇ꯭ꯔꯗꯤ ꯄꯥꯛ ꯆꯤꯡꯗꯦ ꯍꯣꯁꯄꯤꯇꯥꯜꯗ ꯆꯠꯂꯒ ꯆꯤꯡꯕꯁꯨ ꯌꯥꯎꯋꯦ ꯍꯥꯏꯗꯤ ꯑꯔꯥꯏꯕꯒꯨꯝꯕ ꯑꯩꯈꯣꯏꯅ ꯇꯧꯖꯕ ꯉꯝꯕꯗꯣ ꯑꯗꯨꯗꯤ ꯑꯩꯈꯣꯏꯅ ꯇꯧꯍꯜꯂꯦ ꯍꯥꯏꯗꯤ ꯢ ꯆꯤꯡꯕꯕꯨ ꯑꯣꯏꯔꯣ ꯁꯨꯒꯔ ꯂꯧꯕ ꯑꯗꯒꯤ ꯕꯤ ꯄꯤꯒꯨꯝꯕ ꯂꯧꯕ ꯁꯤꯗꯤ ꯑꯩꯈꯣꯏꯅ ꯑꯇꯣꯞꯄ ꯑꯔꯨꯕꯗꯤ ꯇꯧꯍꯟꯗꯦꯕ ꯍꯥꯏꯗꯤ ꯃꯣꯏꯒꯤꯁꯨ ꯈꯨꯠꯁꯨ ꯈꯨꯠꯂꯥꯏ ꯂꯣꯏꯔꯣ ꯍꯤꯗꯥꯛ ꯂꯥꯡꯊꯛꯇꯨ ꯌꯥꯝ ꯀꯥ ꯍꯦꯟꯅ ꯇꯥꯡꯕꯅꯤꯅ ꯑꯩꯈꯣꯏ ꯄꯥꯛ ꯄꯥꯏꯍꯟꯗꯦ ꯑꯗꯨ ꯃꯥꯅ ꯇꯝꯅꯤꯡꯉꯦ ꯍꯥꯏꯇꯥꯥꯔꯗꯤ ꯌꯦꯡꯁꯦ ꯈꯟꯅꯁꯦ ꯍꯥꯏꯗꯤ ꯍꯟꯗꯛꯀꯤ ꯑꯩꯈꯣꯏ ꯃꯤ ꯑꯅꯧꯕ ꯐꯣꯝ ꯊꯥꯖꯤꯟꯕꯗꯤ ꯍꯧꯅꯈ꯭ꯔꯕꯅꯦꯕ ꯑꯗꯨꯏꯗꯨ ꯂꯣꯏꯈ꯭ꯔꯕ꯭ꯔꯥ ꯂꯣꯏꯗ꯭ꯔꯤꯕꯗꯨ ꯑꯩ ꯍꯪꯉꯛ ꯀꯦ ꯃꯥꯅ ꯁꯦꯡꯅ ꯃꯥ ꯄꯥꯝꯃꯦꯕꯨ ꯍꯥꯏꯕ꯭ꯔꯣ
ꯍꯣꯏ ꯃꯥ ꯄꯥꯝꯃꯦ ꯍꯥꯏꯌꯦ ꯑꯗꯨ ꯅꯣꯏꯒꯤ ꯐ꯭ꯔꯤꯗꯤ ꯀꯃꯥꯏ ꯀꯃꯥꯏꯅ ꯇꯧꯏ ꯏꯟꯁꯇꯣꯜꯃꯦꯟ ꯀꯃꯥꯏ ꯀꯃꯥꯏꯅ ꯊꯤꯅꯩ ꯑꯍꯥꯟ ꯆꯪꯕꯗ ꯀꯥꯌꯥ ꯄꯩꯁ ꯀꯌꯥꯃꯨꯛ ꯆꯪꯒꯦ ꯍꯥꯏꯕꯗꯨꯁꯨ ꯈꯪꯅꯤꯡꯉꯤꯅꯦ ꯍꯥꯏꯗꯤ ꯄꯩꯁꯥ ꯅꯨꯡꯁꯥꯁꯨ ꯆꯪꯉꯤꯗꯅ ꯀꯩꯅꯣ ꯇꯝꯕ ꯍꯥꯏꯁꯤꯁꯨ ꯑꯗꯨ ꯄꯩꯁꯥꯗꯨ ꯀꯌꯥꯝ ꯆꯪꯒꯗꯣꯏꯅꯣꯗꯨ ꯑꯗꯨ ꯑꯝꯇ ꯍꯥꯏꯔꯛꯎꯅꯦ ꯅꯣꯏꯒꯤ ꯅꯣꯏ ꯅꯣꯏ ꯃꯇꯝꯗ ꯀꯌꯥ ꯆꯪꯉꯤ ꯍꯧꯖꯤꯛꯅ ꯍꯦꯟꯒꯠꯂꯕ ꯍꯦꯟꯒꯠꯇ꯭ꯔꯤꯕ ꯑꯗꯨꯁꯨ ꯍꯥꯏꯔꯛꯎꯅꯦ ꯑꯝꯇ
ꯑꯩꯈꯣꯏ ꯃꯇꯝꯗ ꯍꯥꯏꯁꯦ ꯁꯦꯃꯤꯁꯇꯔ ꯑꯃꯗ ꯁꯦꯃꯤꯁꯇꯔ ꯆꯍꯤ ꯑꯃꯗ ꯁꯚꯦꯟꯇꯤ ꯑꯣꯏꯌꯦꯕꯀꯣ ꯁꯚꯦꯟꯇꯤꯁꯦ ꯁꯦꯃꯤꯁꯇꯔ ꯑꯃꯗꯅ ꯐꯣꯔꯇꯤ ꯊꯤꯗꯣꯏꯕ ꯑꯍꯥꯟꯕꯗ ꯐꯣꯔꯇꯤ ꯑꯗꯨꯗꯒꯤ ꯑꯀꯣꯟꯕꯗ ꯊꯥꯔꯇꯤ ꯑꯗꯨꯒ ꯑꯩꯈꯣꯏꯒꯤ ꯀ꯭ꯂꯤꯅꯤꯀꯦꯜ ꯄꯣꯁꯇꯤꯡ ꯆꯠꯄꯅ ꯍꯧꯖꯤꯛꯀꯤ ꯗ꯭ꯌꯨꯇꯤ ꯆꯠꯄꯅ ꯍꯥꯏꯕꯗꯣ ꯑꯗꯨꯒꯤ ꯂꯤꯁꯤꯡ ꯇꯔꯥ ꯑꯃ ꯇꯣꯉꯥꯟꯅ ꯁꯦꯃꯤꯁꯇꯔ ꯄꯩꯁꯥꯁꯤꯗ ꯌꯥꯎꯗꯕꯤꯗ ꯑꯗꯨꯒ ꯍꯧꯖꯤꯛꯀꯤ ꯕꯁꯁꯦ ꯑꯩꯈꯣꯏ ꯀꯣꯂꯦꯖꯀꯤ ꯕꯁ ꯑꯗꯨꯝ ꯆꯠꯂꯦꯕꯀꯣ ꯍꯥꯏꯗꯤ ꯑꯗꯨ ꯕꯁꯅ ꯑꯗꯨꯝ ꯂꯥꯛꯄꯁꯨ ꯕꯁꯅ ꯑꯗꯨꯝ ꯂꯧꯕ ꯂꯥꯛꯑꯅꯤ ꯑꯗꯨꯒ ꯍꯟꯕꯁꯨ ꯕꯁꯅ ꯑꯗꯨꯝ ꯆꯠꯂꯦ ꯕꯁꯇꯨꯒꯤ ꯍꯟꯒꯠ ꯍꯟꯗ ꯕꯁꯁꯦ ꯃꯥ ꯃꯥꯅ ꯇꯣꯡꯒꯦꯔꯥ ꯇꯣꯡꯉꯣꯏꯔ ꯕꯁꯀꯤ ꯄꯩꯁꯥꯗꯤ ꯄꯤꯗꯕ ꯌꯥꯗ꯭ꯔꯦ ꯍꯥꯏꯗꯤ ꯃꯥꯅ ꯑꯅꯛꯄꯗ ꯂꯩꯖ ꯇꯥꯔ ꯔꯁꯨ ꯕꯁꯁꯤ ꯗ꯭ꯌꯨꯇꯤ ꯆꯠꯄ ꯃꯇꯝꯗꯗꯤ ꯕꯁꯁꯤ ꯇꯣꯡꯗꯣꯔꯤꯕꯅꯤꯅꯅꯦ ꯕꯁꯀꯤ ꯄꯩꯁꯥꯥꯁꯦ ꯑꯗꯨꯝ ꯀꯝꯄꯜꯁꯔꯤ ꯑꯣꯏꯔꯦ ꯕꯁ ꯀꯤꯅ ꯇꯔꯥꯅꯤꯄꯥꯟ ꯁꯨꯃꯥꯏꯅ ꯑꯣꯏꯌꯦ ꯑꯍꯥꯟꯕ ꯆꯪꯕ ꯀꯥꯟꯗ ꯃꯥꯁꯦ ꯃꯣꯏꯁꯦ ꯂꯤꯁꯤꯡ ꯇꯔꯥ ꯁꯨꯃꯥꯏꯗꯤ ꯄꯤꯕꯅꯦ ꯑꯍꯥꯟꯕꯒꯤ ꯑꯦꯃꯤꯁꯟ ꯇꯧꯕ ꯃꯇꯝꯗ ꯑꯗꯨꯒ ꯃꯥꯁꯤ ꯑꯦꯛꯖꯥꯝ ꯑꯃꯗꯤ ꯍꯥꯟꯅ ꯊꯥꯗꯕ ꯌꯥꯔꯔꯣꯏ ꯁꯤꯗꯕꯟꯑꯦ ꯃꯥꯅ ꯇꯝꯒꯦ ꯍꯥꯏ ꯇꯥꯔꯗꯤ ꯐꯣꯝꯁꯦ ꯑꯩꯅ ꯑꯗꯨꯝ ꯊꯥꯖꯤꯟꯕꯤꯕ ꯌꯥꯏꯑꯦꯕ ꯑꯩꯈꯣꯏ ꯀꯣꯂꯦꯖꯇ ꯑꯩꯈꯣꯏ ꯏꯃꯥꯟꯅꯕꯤꯒꯤ ꯃꯅꯥꯎꯄꯤ ꯇꯝꯕ ꯌꯥꯎꯋꯦ ꯍꯟꯗꯛ ꯑꯗꯣ ꯃꯥꯅ ꯂꯣꯏ ꯆꯦꯟꯗꯣꯏꯅꯦ ꯍꯥꯏꯗꯤ ꯃꯥꯅ ꯂꯣꯏ ꯇꯧꯔꯅ ꯐ꯭ꯔꯣꯝꯗꯣ ꯃꯥꯅ ꯊꯥꯖꯤꯜꯂꯦ ꯑꯗꯨꯒ ꯑꯦꯛꯖꯥꯝ ꯁꯤ ꯗꯕꯜ ꯑꯦ ꯁꯤꯅꯅꯦ ꯑꯗꯨ ꯁꯨ ꯊꯥꯕ ꯌꯥꯔꯦ ꯍꯥꯏꯕꯅ ꯁꯤꯗ ꯂꯥꯛꯑ ꯊꯥꯔꯁꯨꯦ ꯍꯥꯏꯗꯤ ꯀꯩꯗꯧꯔꯨꯅꯤ ꯑꯗꯨꯗ ꯊꯥ ꯌꯥꯔꯗꯤ ꯑꯗꯨꯗ ꯑꯗꯨꯝ ꯊꯥꯕꯅ ꯐꯩꯌꯦ ꯁꯤꯗ ꯂꯥꯛꯄ ꯍꯥꯏ ꯍꯥꯏꯗꯤ ꯑꯃꯨꯛ ꯄꯩꯁꯥ ꯅꯠꯇ꯭ꯔꯥ ꯍꯥꯏꯗꯤ ꯐ꯭ꯂꯥꯏꯠ ꯃꯃꯜ ꯂꯩꯔꯅꯤ ꯑꯗꯒꯤ ꯒꯥꯔꯤꯒꯤ ꯚꯔꯥ ꯀꯩꯀꯩ ꯑꯗꯨꯅ ꯑꯗꯨꯗ ꯑꯗꯨꯝ ꯍꯥꯏꯗꯤ ꯐꯣꯝꯗꯨꯗꯤ ꯈꯔ ꯉꯟꯅ ꯊꯥꯖꯟꯅꯕ ꯇꯧꯔꯁꯦ ꯉꯁꯤ ꯍꯌꯦꯡ ꯑꯩ ꯍꯌꯦꯡ ꯀꯣꯂꯦꯖ ꯆꯠꯄꯗ ꯍꯪꯉꯛꯑꯒꯦ ꯐꯣꯝ ꯊꯥꯖꯤꯟꯕꯗ ꯀꯩꯀꯩ ꯆꯪꯉꯦꯗꯨ ꯃꯥꯒꯤꯁꯨ ꯆꯪꯗꯧꯕ ꯄꯣꯠ ꯆꯩ ꯃꯥꯛ ꯁꯤꯠꯄꯨ ꯑꯣꯏꯔꯣ ꯐꯣꯇꯣ ꯄꯥꯁꯄꯣꯠ ꯀꯩꯀꯩꯗꯤ ꯂꯣꯏ ꯔꯦꯗꯤꯗ ꯊꯃꯍꯜꯂ ꯑꯩꯉꯣꯟꯗ ꯊꯥꯖꯤꯜ ꯂꯥꯛꯑꯣ ꯑꯗꯨꯗꯤ ꯂꯣꯏꯅ ꯆꯪꯗꯣ ꯄꯣꯠꯅꯤꯅ ꯁꯨꯃꯥꯏꯅ ꯇꯧꯔꯁꯦ ꯑꯗꯨꯒ ꯄꯩꯁꯥꯁꯦ ꯑꯩꯈꯣꯏ ꯃꯊꯪꯗꯩꯗꯤꯅꯦ
ꯈꯔꯗꯤ ꯍꯦꯟꯒꯠꯂꯛꯈ꯭ꯔꯕꯅꯦꯕꯀꯣ ꯑꯩꯁꯦ ꯆꯞ ꯆꯥ ꯑꯩꯈꯣꯏꯒꯤ ꯃꯇꯝꯗꯅ ꯁꯚꯦꯟꯇꯤ ꯑꯣꯏꯕꯗꯣ ꯈꯤꯇꯪꯗꯤ ꯍꯦꯡꯒꯠꯈ꯭ꯔꯕꯅꯦ ꯑꯗꯨꯗ ꯑꯩꯗꯣ ꯍꯌꯦꯡꯗꯨ ꯍꯪꯉꯛꯑꯒꯦ ꯆꯞ ꯆꯥꯕꯗ ꯑꯗꯨꯒ ꯃꯥ ꯁꯨ ꯃꯥꯅ ꯆꯪꯗꯧꯕ ꯗꯣꯀꯨꯃꯦꯟ ꯀꯩ ꯀꯩꯗꯨꯁꯨ ꯅꯪꯅ ꯈꯔ ꯍꯥꯏꯔꯒ ꯔꯦꯗꯤꯗ ꯊꯝꯍꯜꯂꯣ
ꯍꯣꯏ ꯑꯗꯨꯃꯥꯏꯅ ꯇꯧꯔꯁ ꯑꯩ ꯊꯝꯅꯉꯥꯏ ꯇꯧꯔꯒꯦ ꯑꯗꯣ ꯅꯣꯏ ꯅꯪ ꯗ꯭ꯌꯨꯇꯤ ꯆꯠ ꯍꯧꯗ꯭ꯔꯤꯕꯀꯣ ꯅꯣꯏ ꯗ꯭ꯌꯨꯇꯤꯗꯤ ꯍꯥꯏꯗꯤ ꯅꯣꯏꯒꯤ ꯀꯩꯅꯣ ꯇꯧꯕꯗꯁ ꯆꯔ ꯑꯃꯗ ꯍꯥꯏꯗꯤ ꯅ ꯗ꯭ꯌꯨꯇꯤ ꯊꯥ ꯑꯃ ꯆꯠꯍꯜꯂꯦ ꯍꯥꯏꯒꯨꯝꯕꯗꯤ ꯇꯥꯏꯌꯦ ꯑꯗꯨꯃꯥꯏꯅ ꯑ ꯆꯄ꯭ꯔꯥ ꯀꯃꯥꯏꯅ ꯇ ꯇꯧꯒꯦ ꯅꯣꯏ ꯗ꯭ꯌꯨꯇꯤꯁꯦ ꯑꯗꯨ ꯀꯃꯥꯏ ꯀꯃꯥꯏꯅ ꯇꯧꯋ ꯌꯥꯝ ꯂꯥꯞꯄ ꯃꯐꯝ ꯆꯠꯍꯟꯕ꯭ꯔꯥ ꯅꯠꯇ꯭ꯔꯒ ꯅꯣꯏꯒꯤ ꯅꯣꯏ ꯂꯩ ꯃꯐꯝꯗꯨꯒꯤ ꯑꯗꯨ ꯑꯅꯛꯄꯗ ꯆꯠꯄ꯭ꯔꯥ ꯀꯃꯥꯏꯅ ꯆꯠꯀꯦ
ꯗ꯭ꯌꯨꯇꯤꯁꯦ ꯑꯩꯈꯣꯏꯁꯦ ꯑꯩꯈꯣꯏ ꯀ꯭ꯂꯥꯁꯁꯦ ꯃꯤ ꯀꯨꯟꯃꯨꯛ ꯁꯨꯏꯌꯦꯕꯀꯣ ꯀꯨꯟ ꯈꯔꯗꯤ ꯍꯦꯜꯂꯦ ꯑꯗꯨ ꯃꯣꯏꯅꯅꯦ ꯇꯔꯥ ꯇꯔꯥꯃꯥꯊꯣꯏ ꯇꯔꯥꯅꯤꯊꯣꯏ ꯁꯨꯃꯥꯏꯅ ꯈꯥꯏꯗꯣꯛꯑꯦ ꯍꯥꯏꯗꯤ ꯍꯁꯄꯤꯇꯥꯥꯛ ꯑꯃꯗ ꯄꯨꯜꯂꯞ ꯆꯠꯄꯥꯏ ꯍꯥꯏꯗꯗꯤ ꯃꯣꯏꯁꯨ ꯆꯤꯟꯕꯅꯤꯅ ꯍꯁꯇꯥꯥꯛ ꯑꯅꯤ ꯈꯥꯏꯗꯣꯏꯕꯀꯣ ꯊꯥ ꯑꯅꯤ ꯆꯠꯍꯜꯂꯦ ꯊꯥ ꯑꯅꯤꯁꯤꯗ ꯃꯣꯏꯅꯅꯦ ꯑꯍꯥꯟꯕ ꯇꯥꯈꯤꯕ ꯍꯣꯁꯄꯤꯇꯥꯜꯁꯤꯗꯅꯦ ꯆꯦꯟꯖ ꯇꯧꯅꯕ ꯍꯥꯏꯇꯥꯔꯦ ꯍꯣꯁꯄꯤꯇꯥꯜ ꯑꯅꯤ ꯄꯤꯕꯀꯣ ꯒ꯭ꯔꯨꯞ ꯑꯅꯤꯁꯤ ꯆꯦꯟꯁ ꯑꯗꯨꯃꯥꯏ ꯇꯧꯅꯤ ꯑꯗꯣ ꯍꯟꯗꯛꯀꯤꯗꯤ ꯀ ꯊꯥꯗꯣꯏꯅꯣ ꯍꯥꯏꯗ꯭ꯔꯤ ꯊꯥ ꯑꯅꯤ ꯆꯠꯄꯅꯦꯕ ꯊꯪꯅ ꯊꯪꯅꯅ ꯑꯗꯨꯒ ꯃꯃꯥꯡꯗ ꯊꯥ ꯑꯃꯗ ꯆꯠ ꯈ꯭ꯔꯦ ꯑꯗꯨꯅꯅꯦ ꯍꯟꯗꯛ ꯍꯌꯦꯡ ꯍꯪꯆꯤꯠꯇꯩ ꯆꯠꯇꯣꯏꯒ ꯑꯩꯁꯨ ꯇꯟꯕꯗ ꯂꯩꯔꯤꯅꯤ ꯍꯥꯏꯕꯗꯤ ꯁꯥꯕꯅꯤꯅ ꯅꯍꯥꯃꯨꯛ ꯃꯃꯥꯡ ꯆꯠꯇ꯭ꯀꯥꯟꯗ ꯃꯥꯔꯁ ꯁ꯭ꯋꯥꯏꯗ ꯆꯠꯄꯅꯦꯅ ꯆꯠꯇꯦꯀꯥꯟꯗ ꯄꯨꯂꯞ ꯆꯠꯈ꯭ꯔꯗꯤ ꯐꯕ ꯁꯥꯔꯀꯥꯟ ꯗ꯭ꯌꯨꯇꯤ ꯆꯠꯄ ꯍꯥꯏꯁꯤ ꯋꯥꯏꯑꯦꯕ ꯍꯥꯏꯗꯤ ꯀꯩꯁꯨ ꯊꯕꯛꯄꯨꯗꯤ ꯑꯩꯈꯣꯏꯗ ꯑꯋꯥꯕꯕꯨꯗꯤ ꯁꯣꯛꯍꯟꯗꯦ ꯑꯗꯨꯑꯣꯏꯁꯨ ꯑꯗꯨꯝ ꯉꯥꯏꯔ ꯈꯣꯠꯂꯦ ꯃꯇꯝ ꯑꯌꯨꯛ ꯉꯟꯇꯥꯗꯩ ꯄꯨꯡ ꯅꯤꯄꯥꯟ ꯁ꯭ꯋꯥꯏꯗꯩ ꯆꯠꯂꯒ ꯅꯨꯡꯗꯥꯡ ꯋꯥꯏꯔꯝ ꯃꯔꯝ ꯍꯜꯂꯛꯏꯅꯦ ꯑꯩꯈꯣꯏꯁꯦ ꯑꯩꯈꯣꯏꯒꯤꯅ ꯑꯃꯨꯛ ꯁꯥꯡꯉꯦ ꯑꯗꯨꯒ ꯑꯩꯒ ꯂꯩꯃꯤꯟꯅꯕ ꯏꯃꯥꯟꯅꯕꯤꯗꯨꯅ ꯑꯣꯛꯇꯣꯃꯦꯇ꯭ꯔꯤ ꯑꯣꯏꯌꯦꯕ ꯃꯥꯒꯤꯗꯤ ꯌꯥꯝ ꯇꯦꯜꯂꯦ ꯍꯥꯏꯗꯤ ꯃꯣꯏꯗꯤ ꯅꯨꯡꯊꯤꯟ ꯄꯨꯡ ꯑꯃ ꯁ꯭ꯋꯥꯏꯗꯩ ꯆꯠꯂꯒ ꯄꯨꯡ ꯃꯉꯥ ꯁ꯭ꯋꯥꯏꯗ ꯍꯥꯏꯗꯤ ꯃꯥꯒꯤꯅ ꯑꯃꯨꯛ ꯌꯥꯝ ꯇꯦꯜꯁꯦ ꯂꯥꯞꯄ ꯍꯥꯏꯁꯦ ꯀꯔꯤ ꯍꯣꯁꯄꯤꯇꯥꯜ ꯄꯤꯔꯛꯇꯣꯏꯅꯣ ꯈꯪꯗꯦ ꯑꯩꯈꯣꯏꯅ ꯑꯍꯥꯟꯕ ꯐꯥꯔꯁ ꯁꯦꯃꯤꯁꯇꯔꯗ ꯆꯠꯄ ꯍꯣꯁꯄꯤꯇꯥꯜꯗꯨꯒ ꯍꯟꯗꯛ ꯆꯠꯄꯁꯤꯒ ꯑꯃꯨꯛꯁꯨ ꯃꯥꯟꯅꯁꯤ ꯍꯥꯏꯗꯤ ꯃꯇꯝ ꯃꯇꯝꯒꯤ ꯑꯗꯨꯗꯤ ꯃꯣꯏꯅ ꯑꯗꯨꯝ ꯌꯥꯅꯕꯒꯤ ꯃꯇꯨꯡ ꯏꯟꯅ ꯀꯣ ꯑꯣꯏꯅ ꯄꯤꯅꯤꯡꯕꯗꯣ ꯑꯗꯨꯃꯥꯏꯅ ꯄꯤ ꯑꯗꯨ ꯃꯥꯅ ꯏꯃꯦꯜꯇꯤ ꯇꯝꯕ ꯄꯥꯝꯃꯦꯅ ꯍꯥꯏꯔꯗꯤ ꯊꯝꯖꯔꯁꯅꯨ ꯍꯥꯏꯗꯤ ꯑꯩꯅ ꯇꯝꯃꯤꯁꯤꯅ ꯃꯨ ꯅꯥꯏꯠ ꯗ꯭ꯌꯨꯇꯤꯒꯨꯝꯕꯕꯁꯤ ꯂꯩꯇꯦꯗꯅ ꯍꯥꯏꯗꯤ ꯀ꯭ꯂꯤꯅꯤꯛ ꯃꯆꯥ ꯑꯃꯗ ꯄꯨꯈꯤ ꯀꯅ ꯍꯥꯏꯔꯁꯨ ꯑꯗꯨꯝ ꯑꯌꯨꯛ ꯀꯨꯝꯕ ꯆꯠꯂꯒ ꯅꯨꯡꯗꯥꯡ ꯋꯥꯏꯔꯝ ꯍꯜꯂꯛꯄ ꯄꯣꯠꯅꯤꯅ ꯅꯔꯁ ꯍꯥꯏꯁꯤꯗꯤ ꯑꯩꯈꯣꯏ ꯀꯣꯂꯦꯖꯁꯤꯁꯨ ꯅꯔꯁꯤꯡ ꯇꯝ ꯃꯩꯁꯦ ꯁꯤꯁꯨꯅꯦ ꯍꯥꯏꯗꯤ ꯃꯣꯏ ꯇꯝꯃꯤꯀꯥꯟꯗꯅꯦ ꯑꯩꯗꯤ ꯍꯧꯔꯦꯕ ꯍꯥꯏꯗꯤ ꯑꯌꯨꯛ ꯉꯟꯇꯥꯅꯒ ꯍꯜꯂꯛꯄ ꯌꯥꯎꯏ ꯑꯗ ꯃꯁꯥ ꯐꯠꯇꯔ꯭ꯗꯤ ꯌꯥꯝ ꯋꯥ ꯕꯅꯤꯅ ꯅꯔꯁ ꯈꯥꯏꯁꯦ ꯇꯝꯁꯤꯜꯂꯨꯔ ꯃꯤ ꯇꯝꯕ ꯉꯝꯗꯗꯅ ꯀꯣꯛꯅꯔꯛꯄ ꯃꯌꯥꯝ ꯌꯥꯎꯅꯔꯤꯅꯤ
ꯍꯣꯏ ꯑꯗꯣ ꯅꯣꯏꯒꯤ ꯍꯣꯁꯇꯦꯟꯒꯤꯗꯤ ꯀꯃꯥꯏ ꯇꯧꯒꯦ ꯍꯥꯏꯗꯤ ꯅꯣꯏ ꯅꯨꯄꯤꯒꯤ ꯇꯣꯉꯥꯟꯅ ꯍꯣꯁꯇꯦꯟ ꯂꯩꯕ꯭ꯔꯥ ꯀꯃꯥꯏꯅ ꯇꯧꯋꯤ ꯍꯥꯏꯗꯤ ꯅꯨꯄꯥ ꯄꯨꯟꯅ ꯂꯩꯕ꯭ꯔꯥ ꯍꯣꯁꯇꯦꯟꯒꯤꯗꯤ ꯀꯃꯥꯏ ꯀꯃꯥꯏ ꯇꯧꯒꯦ ꯍꯥꯏꯗꯣ ꯍꯣꯁꯇꯦꯜꯒꯤꯁꯨ ꯍꯥꯏꯗꯤ ꯂꯩꯕꯗꯨꯗ ꯍꯣꯁꯇꯦꯜ ꯂꯩꯔꯝꯕꯅ ꯐꯗꯣꯏ ꯖꯥꯥꯠꯂ ꯅꯣꯏ ꯇꯣꯉꯥꯟꯅ ꯄꯤ ꯖꯤꯗ ꯂꯩꯕꯅ ꯐꯕ꯭ꯔꯥ ꯀꯃꯥꯏꯅ ꯇꯧꯒꯦ ꯁꯨꯍꯏꯔꯛ ꯑꯣꯅꯦ ꯑꯝꯇ
ꯃꯄꯥꯥꯟꯗ ꯂꯩꯖꯕꯅ ꯐꯩꯗ ꯍꯣꯁꯇꯦꯜꯁꯦ ꯅꯨꯄꯥ ꯅꯨꯄꯤ ꯍꯣꯏ ꯇꯣꯉꯥꯟꯗ ꯅꯨꯄꯥꯒꯤꯗꯤ ꯍꯣꯁꯇꯦꯜ ꯑꯃꯗꯩꯩ ꯍꯦꯟ ꯂꯩꯇꯕ ꯅꯨꯄꯤꯒꯤꯗꯤ ꯃꯌꯥꯝ ꯂꯩ ꯑꯗꯣ ꯑꯅꯛꯄꯗꯗꯤ ꯂꯣꯏꯅ ꯂꯩꯇꯦꯕꯀꯣ ꯑꯗꯣ ꯑꯩꯈꯣꯏꯅ ꯂꯩ ꯁꯤꯅ ꯑꯃꯨꯛ ꯄꯤ ꯖꯤ ꯑꯩꯈꯣꯏ ꯇ ꯂꯩꯁꯤꯅ ꯀꯣꯂꯦꯖꯇꯒꯤ ꯈꯔ ꯂꯥꯞꯄꯅꯤꯅꯅ ꯕꯁꯇ ꯂꯥꯛ ꯑꯕ ꯑꯗꯣ ꯃꯥꯅ ꯍꯣꯏ ꯑꯗꯨ ꯑꯩꯁꯨ ꯍꯪꯉꯛꯑꯒꯦ ꯑꯩꯈꯣꯏꯁꯤ ꯀꯥꯁꯨ ꯍꯥꯡꯕꯨꯗꯤ ꯍꯥꯡꯉꯦ ꯑꯩꯈꯣꯏꯒ ꯂꯩꯃꯤꯟꯅꯔꯁꯨ ꯌꯥꯏꯌꯦꯕ ꯑꯗꯨ ꯃꯥꯅ ꯍꯥꯏꯗꯤ ꯍꯌꯦꯡ ꯗꯣꯀꯨꯃꯦꯟ ꯀꯩꯀꯩ ꯊꯥꯖꯤꯟꯕ ꯂꯣꯏꯔꯀꯥꯟꯗ ꯑꯩꯈꯣꯏ ꯁꯤꯒꯤ ꯄꯤ ꯖꯤꯒꯤꯁꯨ ꯍꯪꯉꯛꯑꯒꯦ ꯑꯗꯨꯒ ꯅꯪꯒ ꯑꯃꯨꯛ ꯄꯥꯎ ꯐꯥꯎꯅꯔꯁꯤꯀꯣ
ꯍꯣꯏ ꯐꯔꯦ ꯐꯔꯦ ꯑꯩꯉꯣꯟꯗ ꯑꯩꯁꯨ ꯅꯍꯥꯟꯗꯩ ꯅꯪ ꯍꯪꯒꯦ ꯍꯪꯒꯦ ꯇꯧꯕꯅꯦ ꯍꯪꯗꯅ ꯂꯩꯔꯦ ꯉꯁꯤ ꯍꯪ ꯅꯪꯅ ꯐꯖꯅ ꯍꯥꯏꯔꯦ ꯐꯔꯦ ꯑꯩ ꯃꯉꯣꯟꯗ ꯍꯥꯏ ꯍꯪꯉꯒ ꯑꯩ ꯍꯣꯏ ꯌꯨꯝꯗꯁꯨ ꯍꯪꯅꯔꯒ ꯅꯪꯉꯣꯟꯗ ꯄꯥꯎ ꯐꯥꯎꯔꯛꯑꯒꯦꯀꯣ
ꯍꯣꯏ ꯍꯣꯏ
ꯊꯝꯅꯒꯦ ꯊꯝꯃꯒꯦ